ꯑ ꯇꯦ
ꯑꯩ ꯑꯩ ꯀꯟꯇꯤꯅ꯭ꯌꯨ ꯇꯧꯔꯒꯦꯀꯣ
ꯍꯥꯏꯥꯏ ꯇ ꯑꯣꯟꯅꯦ
ꯅꯪ ꯅꯣꯏ ꯅꯪ ꯋꯥ ꯂꯩꯕ꯭ꯔꯥ
ꯂꯩꯇꯦ ꯀꯔꯤ ꯋꯥ ꯂꯩꯕ꯭ꯔꯥꯅꯪ
ꯑꯣ ꯑꯩꯒꯤ ꯏꯃꯥꯟꯅꯕꯤ ꯑꯃꯕ ꯑꯃꯕꯨꯣ ꯑꯩꯅ ꯑꯗꯨꯝ ꯍꯥꯏꯕ ꯑꯩ ꯑꯩꯅ ꯀ꯭ꯔꯥꯁ ꯑꯩꯈꯣꯏ ꯑꯩꯈꯣꯏꯁꯨ ꯑꯩꯈꯣꯏꯒꯤ ꯀ꯭ꯔꯥꯁꯇ ꯃꯅꯥꯛꯇ ꯂꯩꯔꯗꯤ ꯈꯔ ꯅꯨꯄꯤ ꯅꯨꯄꯤ ꯄ ꯄꯨꯈꯠ ꯅꯤꯡꯕ ꯂꯌꯦꯅꯅꯥ
ꯍꯥ
ꯅꯣꯏꯁꯨ ꯑꯗꯨꯝ ꯇꯧꯋꯀꯣ ꯑꯩ ꯑꯩ ꯈꯪꯉꯦ ꯂꯣꯏꯅꯃꯛꯅꯤ ꯈ ꯍꯥꯏ ꯍꯥꯏꯕ ꯅꯨꯄꯤ ꯂꯣꯏꯅꯃꯛꯅꯤ ꯍꯥꯏꯕ ꯑꯩꯈꯣꯏꯒꯤ ꯀ꯭ꯔꯥꯁꯀꯤ ꯃꯅꯥꯛꯇꯒꯨꯝꯕ ꯂꯩꯔꯗꯤ ꯑꯩꯈꯣꯏꯁꯨ ꯅꯨꯄꯤꯒꯤ ꯒꯤ ꯄꯥꯏꯞꯇꯣ ꯈꯔ ꯄꯨꯊꯣꯛꯅꯤꯡꯕ ꯈꯔ ꯈꯔ ꯑꯗꯨꯝ ꯂꯩꯌꯦꯅ ꯑꯗꯨꯒꯨꯝꯕꯁꯤꯡꯗꯣ ꯑꯩ ꯈꯟꯕꯦ ꯊꯤꯡꯕꯦꯗ ꯇꯧꯔꯒ ꯀ꯭ꯔꯤꯟ ꯇꯧꯋꯦ ꯍꯥꯏꯕ ꯅꯣ ꯑꯥ ꯍꯣꯏ ꯑꯩꯅ ꯍꯣꯏ ꯑꯗꯨꯝ ꯑꯗꯨ ꯂꯩꯑꯕ ꯑꯩ ꯁꯣ ꯑꯗꯣ ꯑꯩꯅ ꯑꯩꯌꯥ ꯅꯪꯁꯨ ꯈꯪꯉꯤꯅ
ꯊꯥꯕ꯭ꯔꯣ
ꯍꯦꯛ
ꯁꯥꯔꯕ꯭ꯔꯣ ꯍꯥꯏꯕꯅꯦ ꯀꯔꯤꯅꯣ
ꯃꯣꯏ ꯑꯅꯤ ꯇꯥꯒꯅꯤ
ꯀꯔꯤꯁꯨ ꯇꯧꯔꯔꯣꯏ ꯃꯈꯣꯏꯅꯤ ꯇꯥꯔꯦ
ꯑꯣ ꯍꯅꯦ
ꯀꯗꯅꯦ ꯅꯪ ꯀꯔꯤ ꯏ ꯀꯔꯤ ꯇꯥꯎꯒ꯭ꯔꯣꯕ꯭ꯔꯥ ꯅꯪ ꯏꯈ꯭ꯔꯥꯁ ꯃꯅꯥꯛꯇ
ꯑ ꯈꯪꯗ ꯑꯣ ꯀꯩꯅꯩꯅꯣ ꯌꯥꯝ ꯂꯩꯕꯅꯦ ꯅꯠꯇꯦ ꯑꯗꯨꯒꯨꯝꯕꯗꯤ ꯂꯩꯇꯦ ꯑꯗꯨꯁꯨ ꯑꯩꯈ ꯑꯩꯈꯣꯏꯒꯤ ꯑꯩꯈꯣꯏꯒꯤ ꯈꯪꯗꯦ ꯃꯇꯧꯁꯤꯡꯗꯣ
ꯑꯣ
ꯍꯧꯖꯤꯛ ꯇꯥꯎ ꯐꯠꯇꯕ ꯑꯩꯈꯣꯏ ꯐ꯭ꯔꯦꯟꯗ ꯂꯩꯌꯦ ꯐ꯭ꯔꯦꯟ ꯖꯣꯟꯗ ꯂꯩꯕ ꯃꯇꯧ ꯃꯇꯧꯒ ꯈꯔ ꯇꯣꯉꯂꯦꯅ ꯇꯣꯡꯉꯥꯜꯂꯦꯅ ꯑꯗꯨꯒꯨꯝꯕꯁꯤꯡꯗꯣ ꯀ꯭ꯔꯤꯝꯁ ꯇꯧꯋꯦ ꯅꯣꯏꯗꯤ ꯌꯦꯡꯔ ꯑꯩ ꯉꯝꯗꯦ ꯍꯥꯏꯅ ꯈꯟꯕ ꯂꯩꯒꯅꯤꯀꯣ ꯑꯗꯨꯝ ꯍꯥꯏ ꯑꯩꯅ ꯍꯪꯕ ꯑꯗꯨꯒꯤ ꯑꯗꯣ ꯑꯩꯒꯤ ꯏꯃꯥꯟꯅꯨꯕꯤ ꯑꯃꯅ ꯍꯥꯏꯕꯗꯣ ꯑꯩꯈꯣꯏꯁꯨ ꯅꯣꯏ ꯅꯪꯕꯨ ꯌꯥꯝ ꯁꯞꯄꯣꯔꯠ ꯇꯧꯕꯒꯤ ꯑꯗꯨꯒꯨꯝꯕ ꯑꯃꯗꯨꯁꯨ ꯈꯪꯗꯦ ꯍꯥꯏ ꯍꯥꯏꯕ
ꯍꯥ ꯂꯩꯇꯦ ꯍꯥꯏꯩ ꯋꯥ
ꯍꯣꯏ ꯑꯗꯨꯒꯨꯝꯕꯁꯨ ꯑꯃꯗꯁꯨ ꯃꯣꯏꯁꯨ ꯒ꯭ꯌꯥꯟ ꯇꯥꯗꯦ ꯈꯪꯗꯦ ꯍꯥꯏꯕ ꯑꯗꯣ ꯑꯩꯗꯣ ꯑꯦꯄ꯭ꯔꯤꯁꯦꯠ ꯌꯥꯝ ꯑꯦꯄ꯭ꯔꯤꯁꯦꯠ ꯇꯧꯕ ꯃꯥꯕꯨ
ꯑ ꯑꯩꯈꯣꯏꯁꯨ ꯑꯗꯨꯃꯥꯏꯅ ꯇꯧꯕ ꯌꯥꯝ ꯂꯩꯕꯗꯤ ꯑꯩꯒꯤ ꯐ꯭ꯔꯦꯟꯒ
ꯑꯣ
ꯑꯩꯈꯣꯏꯗꯤ ꯅꯨꯄꯥ ꯅꯨꯄꯥꯒꯤ ꯎ ꯅꯨꯄꯥ ꯑꯩꯈꯣꯏ ꯁꯅꯥꯕ ꯂꯩꯅ ꯕꯧꯔꯥ ꯑꯗꯨꯝ ꯁꯅꯕꯗ ꯌꯦꯡꯕ ꯑꯗꯨꯝ ꯆꯠꯄꯅꯦ ꯀꯔꯤꯅꯣ ꯑꯩꯈꯣꯏꯒꯤ ꯀ꯭ꯔꯥꯁꯀꯤ ꯑꯗꯨꯒ ꯀꯔꯤ ꯍꯥꯏꯗꯅ ꯃꯈꯣꯏꯕꯨ ꯍꯣꯏ ꯍꯦꯟꯅꯀꯣ ꯂꯥꯎꯕ ꯂꯩꯌꯦꯅ ꯑꯗꯨꯃꯥꯏꯅ ꯇꯧꯕꯅꯦ ꯌꯥꯝ ꯀ꯭ꯔꯤꯟꯁ ꯇꯧꯋꯦ
ꯑꯦ ꯀ꯭ꯔꯟꯁ ꯀ꯭ꯔꯟꯁ ꯇꯕ ꯌꯥꯝ ꯂꯩꯥꯏꯑꯦ ꯃꯈꯣꯏ ꯊꯤꯡꯕꯦꯛ ꯇꯧꯔꯗꯤ ꯃꯣꯏ ꯑꯦ ꯀꯩꯅꯣ ꯏꯆꯝ ꯆꯝꯕ ꯃꯤꯗꯨꯁꯨ ꯅꯠꯇꯦ ꯑꯗꯣ ꯑꯣꯖꯥꯕꯨꯅꯦꯕ ꯇꯥꯎꯕꯗꯣ
ꯑ ꯗꯪꯗꯤ ꯍ
ꯑꯗꯣ ꯐꯥꯔꯁꯇ ꯂꯥꯛꯄ ꯐꯥꯔꯁ ꯀ꯭ꯂꯥꯁ ꯑꯩ ꯐꯥꯁ ꯏꯁꯇꯦꯗ ꯑꯗꯨꯝ ꯂ ꯑꯩ ꯑꯩ ꯋꯥꯔꯤ ꯁꯥꯒꯦ ꯐꯥꯔꯁ ꯗꯦꯗ ꯂꯥꯛꯄ ꯀꯥꯟꯗ ꯃꯥꯗꯣ ꯈꯔ ꯊꯦꯡ ꯂꯥꯛꯄ ꯑꯩꯈꯣꯏ ꯑꯦꯁꯦꯝꯕꯜ ꯇꯧꯕ ꯀꯥꯟꯗ ꯑꯩꯈꯣꯏꯅ ꯃꯇꯝ ꯁꯥꯡꯅꯒ ꯂꯩꯕ ꯀꯥꯟꯗꯗꯤ ꯑꯩꯈꯣꯏꯗꯣ ꯒꯦꯠ ꯒꯦꯠꯀꯤ ꯒꯦꯠ ꯁꯥꯏꯗꯗꯤ ꯐꯦꯁ ꯇꯧꯗꯦ ꯑꯗꯨꯁꯨ ꯑꯁꯤ ꯐꯥꯔꯁ ꯇꯥꯏꯝꯗ ꯂꯥꯛꯄ ꯀꯥꯟꯗꯗꯤ ꯑꯁꯦꯝꯕꯜ ꯇꯧꯕꯗꯣ ꯑꯁꯦꯝꯕ꯭ꯂꯤ ꯇꯧꯕꯗꯣ ꯒꯦꯠ ꯒꯦꯠꯀꯤ ꯁꯥꯏꯗ ꯑꯗꯨꯝ ꯐꯦꯁ ꯇꯧꯔꯒ ꯍꯣꯏꯗꯣ ꯁ꯭ꯇꯦꯟ ꯇꯧꯋꯦꯕ ꯑꯗꯣ ꯈꯔ ꯊꯦꯡꯉꯒ ꯑꯩꯈꯣꯏ ꯑ ꯁꯤꯕꯜꯗ ꯁꯦꯟꯇꯔꯒꯨꯝꯕ ꯍꯣꯏ ꯂꯩꯔꯒ ꯂꯩꯕ ꯀꯥꯟꯗ ꯃꯥꯗꯣ ꯂꯥꯛꯄ ꯑꯣ ꯏꯁꯇꯨꯗꯦꯟ ꯏꯁꯇꯨꯗꯦꯟꯅꯤ ꯍꯥꯏꯔꯗꯤ ꯑꯗꯨꯝ ꯊꯦꯡꯉꯒ ꯂꯥꯛꯈ꯭ꯔꯒ ꯐ꯭ꯔꯟꯗ ꯑꯗꯨꯝ ꯏꯁꯇꯦꯟ ꯇꯧꯔꯔꯣꯏ ꯑꯗꯣ ꯑꯣꯖꯥꯅꯤ ꯍꯥꯏꯔꯁꯨ ꯁꯣ ꯑꯣꯖꯥ ꯑꯣꯖꯥꯕꯨꯗꯤꯤꯌ ꯌꯥ ꯍꯣꯏ ꯌꯥꯝ ꯑꯣꯏꯕ ꯑꯗꯣ ꯃꯥ ꯃꯥꯒꯤ ꯋꯥꯠꯁ ꯑꯃ ꯒ꯭ꯔꯤꯟ ꯒ꯭ꯔꯤꯟ ꯑꯗ ꯈꯔ ꯆꯥꯎꯕ ꯂꯩꯌꯦꯅ ꯑꯗꯨ ꯑꯗꯣ ꯀꯩꯅꯣ ꯃꯥꯒꯤ ꯀꯝꯔꯒ ꯍꯥꯏꯗꯣꯏꯔꯥ ꯀꯩꯅꯣ ꯑꯩ ꯑꯩ ꯍꯥꯏꯕ ꯍꯥꯏꯦ ꯇꯦ ꯑꯗꯣ ꯌꯥꯝ ꯐꯥꯔꯁ ꯗꯦꯗ ꯃꯥꯅ ꯗ꯭ꯔꯦꯁ ꯇꯧꯕꯗꯣ ꯗ꯭ꯔꯦꯁ ꯇꯧꯕꯁ ꯌꯥꯝ ꯐꯖꯕꯅꯦ ꯑꯩ ꯑꯩ ꯑꯩ ꯍꯣꯏ ꯀꯦꯠꯁ ꯇꯧꯕꯗꯣ ꯑꯩꯒꯤ ꯑꯥꯏꯁꯇ
ꯍꯣꯏ ꯍꯣꯏ ꯂ ꯐ ꯐꯔꯁ ꯀꯥꯏ
ꯑꯣ ꯑꯗꯣ ꯑꯩꯈꯣꯏꯗꯣ ꯈꯪꯗ꯭ꯔꯒ ꯑꯩꯈꯣꯏ ꯑꯣꯖꯥꯅꯤ ꯍꯥꯏ ꯂꯩꯕꯥꯛ ꯈꯪꯗꯒ ꯑꯩꯈꯣꯏꯗ ꯍꯜꯂꯛꯈ꯭ꯔꯦꯕ ꯔꯣꯨꯝꯗ ꯐꯥꯏꯚ ꯗꯦ ꯀ꯭ꯂꯥꯁ ꯔꯣꯝꯗ ꯑꯗꯣ ꯍꯜꯂꯛꯄꯒ ꯀꯅ ꯃꯥꯗꯣ ꯣ ꯀꯣ ꯑꯦꯇꯦꯟꯗꯦꯟꯁ
ꯍꯣꯏ ꯍꯣꯏ
ꯑꯩꯈꯣꯏꯒꯤ ꯀ꯭ꯂꯥꯁꯇ ꯂꯥꯛꯄ ꯑꯗꯨꯒꯤ ꯅ ꯃꯅꯦ ꯍꯣꯏ ꯑꯩꯈꯣꯏꯗꯣ ꯑꯗꯨꯝ ꯄꯥꯅꯦ ꯑꯗꯣ ꯎꯝ ꯑꯩꯈꯣꯏ ꯃꯥꯟꯕꯤ ꯀꯣꯏꯁꯨ ꯑꯗꯨꯝ ꯎꯝ ꯆꯀꯄ ꯃꯥꯂꯦꯕ
ꯑ
ꯑꯩꯈꯣꯏꯗꯣ ꯑꯗꯨꯝ ꯂꯣꯏꯅꯃꯛꯅꯦꯕ
ꯍꯣꯏ ꯍꯣꯏ ꯍꯣꯏ ꯃꯈꯣꯏꯁꯨ ꯎꯕ꯭ꯔꯥ ꯅꯪꯒꯤ ꯐ꯭ꯔꯦꯟꯁ ꯈꯣꯏꯁꯨ
ꯍꯣꯏ ꯎꯝ ꯑꯗꯨ ꯑꯗꯨꯝ ꯂꯩ ꯑꯦ ꯑꯩꯗꯣ ꯑꯩ ꯈꯛꯇꯒꯨꯝꯕ ꯃꯥꯟꯅꯕ ꯑꯗꯨꯒ ꯑꯗꯨꯝ ꯆꯥꯛꯄꯗꯣ ꯑꯩ ꯑꯩ ꯈꯛꯇ ꯑꯩ ꯑꯩꯒꯤ ꯐ꯭ꯔꯦꯟ ꯒ꯭ꯔꯨꯞꯇ ꯑꯩ ꯑꯩ ꯈꯛꯇ ꯃꯥꯟꯅꯒ ꯑꯗꯨꯝ ꯑꯩꯅ ꯍꯦꯜꯂꯒ ꯀꯣ ꯑꯩꯅ ꯇꯧꯕ ꯑꯗꯣ ꯑꯣ ꯑꯗꯨꯝ ꯀꯩꯅꯣ ꯋꯥꯟ ꯋꯥꯟ ꯏꯌꯥꯔ ꯒꯨꯝꯕ ꯏꯂꯦꯚꯦꯟꯗꯣ ꯂꯣꯏꯕꯒꯤ ꯃꯇꯝ ꯂꯣꯏꯕ ꯃꯇꯝꯗꯣ ꯃꯥꯜꯂꯦ ꯑꯗꯣ ꯑꯩ ꯑꯗꯣ ꯑꯩꯉ ꯑꯩꯒꯤ ꯐ꯭ꯔꯦꯟꯁꯤꯡꯗ ꯅꯣꯏꯗꯤ ꯐꯖꯗ꯭ꯔꯣ ꯁꯤ ꯅꯣꯏꯒꯤ ꯆꯥꯛ ꯍꯛꯇꯕ꯭ꯔꯥ ꯑꯗꯨꯝ ꯍꯪꯕ ꯑꯗꯣ ꯍꯪꯕꯀꯥꯟꯗ ꯑꯩꯈꯣꯏꯁꯨ ꯑꯗꯨꯝ ꯐꯖꯩꯌꯦ ꯑꯩꯈꯣꯏꯁꯨ ꯑꯗꯨꯝ ꯆꯥꯛꯑꯦ ꯑꯗꯨꯁꯨ ꯅꯪ ꯅꯪꯅ ꯅꯪ ꯈꯛꯇ ꯑꯣ ꯑꯣꯏꯔꯒ ꯀꯣ ꯑꯗꯨꯝ ꯋꯥꯗꯣ ꯑꯗꯨꯝ ꯍꯥꯏꯕꯒꯤꯅꯤ ꯅꯪ ꯅꯪ ꯈꯛꯇꯒꯨꯝꯕ ꯑꯗꯨꯝ ꯄꯨꯊꯣꯛꯔꯒ ꯑꯗꯨꯝ ꯍꯥꯏꯕ ꯒꯤꯅꯤ ꯑꯗꯨꯑꯣꯏꯕ ꯑꯩ ꯌꯥꯝ ꯅꯣꯡꯅꯤꯡꯉꯨꯅꯦ ꯃꯣꯏ ꯃꯣꯏꯁꯨ ꯑꯗꯨꯝ ꯐꯖꯔꯦ ꯆꯥꯗꯤ ꯆꯥꯛꯑꯦ
ꯑꯗꯨ ꯈꯣꯏꯁꯨ ꯎꯕꯅꯤꯅ ꯍꯣꯏ ꯑꯗꯨꯃꯥꯏꯅ ꯇꯧꯕ ꯃꯥꯜꯂꯦ ꯃꯁꯥꯛꯁꯨ ꯌꯥꯏꯅ ꯃꯥꯗꯣ
ꯍꯣꯏ ꯑꯩꯒꯤ ꯑꯩꯒꯤ ꯐ꯭ꯔꯦꯟ ꯑꯃ ꯀꯩꯅꯣ
ꯀꯅꯥꯅꯣ ꯍꯣꯏ
ꯑ ꯑꯗꯣ ꯁꯤꯁꯇꯔ ꯁꯤꯁꯇꯔ ꯂꯥꯏꯕ ꯑꯗꯣ ꯃꯥꯒꯤ ꯁꯤꯁꯇꯔ ꯃꯥꯒꯤ ꯁꯤꯁꯇꯔꯗꯤ ꯌꯥꯗꯕ ꯑꯃ ꯁꯥꯔꯕꯨ ꯁꯥꯔꯕꯨꯣ ꯑꯃ ꯑꯃꯀꯁꯨ ꯌꯥꯗꯕ ꯈꯪꯗꯦ ꯃꯥꯒꯤ ꯃꯇꯥꯎꯁꯤꯡꯗ ꯍꯩꯩꯅꯗꯦ ꯍꯥꯏꯌꯦ
ꯑꯥ
ꯑꯗꯣ ꯃꯥꯒꯤ ꯃꯥꯒꯤ ꯏꯆꯥꯎ ꯍꯥꯏꯕ ꯁꯤꯁꯇꯔꯅ ꯌꯨꯝ ꯁꯥꯥꯛꯄ
ꯍ
ꯑꯗꯨꯒꯤ ꯃꯥꯁꯨ ꯃꯥꯗꯣ ꯁꯛꯁꯨ ꯐꯖꯩꯑꯕ ꯃꯥꯒꯤ ꯌꯦꯡꯅꯔꯁꯤ ꯁꯥꯔꯁꯨ ꯎꯝ ꯑ ꯃꯥꯒꯤ ꯑꯗꯣ ꯁꯤꯕ꯭ꯂꯤꯡꯁ ꯑꯅꯤꯁꯨ ꯁꯤꯕ꯭ꯂꯤꯡꯁ ꯑꯅꯤꯗꯣ ꯑꯗꯨꯝ ꯐꯖꯩꯌꯦꯕ ꯑꯗꯣ ꯌꯦꯡꯒꯔ ꯆꯥꯛ ꯆꯥꯔꯅꯁꯨ ꯑꯗꯨꯝ ꯐꯦꯃꯁ ꯑꯣꯏꯌꯦꯕ
ꯑꯥ
ꯑꯗꯣ ꯑꯁꯤꯒꯤ ꯅꯨꯄꯤꯗꯣ ꯌꯨꯝ ꯃꯥ ꯍꯣꯏ ꯌꯥꯝ ꯄꯥꯝꯃꯦꯕ ꯑꯁꯤ ꯅꯨꯄꯥꯕꯣ
ꯑ ꯑ
ꯑꯗꯣ ꯈꯪꯉꯦ ꯁꯥꯔꯁꯨ ꯃꯥꯕꯨ ꯅꯨꯄꯥꯁꯤꯡꯗꯤ ꯑꯗꯨꯝ ꯃꯣꯏꯕꯨ ꯀ꯭ꯔꯁ ꯂꯩꯌꯦ ꯈꯪꯗꯦ ꯐꯥꯁ ꯂꯩꯌꯦꯦ ꯍꯥꯏꯔꯗꯤ ꯐꯖꯩꯦ ꯍꯥꯏꯔꯗꯤ ꯍꯣꯏ ꯅꯨꯄꯤꯅ ꯑꯗꯨꯝ ꯂꯩꯌꯦ ꯍꯥꯏꯕꯗꯣ ꯅꯨꯄꯥꯗꯤ ꯈꯔ ꯑ ꯈ꯭ꯔꯥ ꯈ꯭ꯔꯥꯕ ꯑꯣꯊꯣꯛ ꯄ ꯍꯩꯌꯦꯦ ꯍꯥꯏꯌꯦꯅ ꯑꯗꯣ ꯃꯥꯗꯣ ꯈꯪꯕ ꯃꯥꯜꯂꯦ ꯃꯥ ꯃꯉꯣꯟꯗ ꯀꯥꯁ ꯇꯌꯦ ꯃꯣꯁꯇꯨ ꯗꯦꯟ ꯗꯣ ꯃꯥꯕꯨꯣꯛ ꯀꯥꯁꯂꯌꯦꯦꯅꯥ
ꯑꯗꯨ ꯍꯣꯏ ꯃꯥꯗꯤ ꯑꯗꯨꯃꯥꯏꯅ ꯇꯧꯅꯤ ꯍꯣꯏ ꯈꯔꯁꯨ ꯌꯥꯝꯕ ꯃꯥꯜꯂꯦ ꯃꯥꯒꯤꯅ
ꯑꯣ ꯃꯥꯒꯤ ꯁꯦꯟꯁꯤ ꯌꯥꯝꯃꯅꯤ
ꯅꯪꯁꯨ ꯂꯩꯅ ꯅꯪ ꯅꯪꯅ ꯅꯝꯕꯔ ꯋꯥꯟꯅꯤꯅ
ꯑꯦ
ꯅꯪꯅ ꯅꯝꯕꯝꯕꯔ ꯋꯥꯟꯅꯤ ꯂ ꯀꯔꯤꯅ
ꯎꯝ ꯑꯗꯣ ꯃꯥꯁꯨ ꯈꯔ ꯈꯔ ꯏꯟꯇꯔꯦꯁ ꯄꯤꯕ
ꯅꯪꯉꯣꯟꯗꯔ
ꯅꯠꯇꯦ ꯁꯤ ꯅꯨꯄꯤ ꯁꯤ ꯅꯨꯄꯤꯕꯨ ꯅꯨꯄꯤ ꯑꯃ ꯃꯥꯗꯣ ꯁꯛ ꯁꯨ ꯄꯖꯥꯏꯌꯦꯕ
ꯍꯣꯏ
ꯑꯗꯨꯒꯤ ꯈꯔ ꯈꯔ ꯑꯗꯨꯝ ꯈꯪꯗꯦ ꯎꯝ ꯑꯩ ꯍꯥꯏꯕ ꯍꯩꯇꯦ ꯃꯥ ꯃꯥꯁꯨ ꯑꯗꯨꯝ ꯀꯌ꯭ꯨꯕ ꯇꯧꯋꯦꯕ
ꯍꯣꯏ
ꯑꯗꯨꯒꯤ ꯎꯝ ꯑꯁ ꯋꯥ ꯋꯥ ꯍꯥꯏꯕ ꯍꯥꯏꯇꯔꯦ ꯑꯗꯨꯝ ꯃꯥꯁꯨ ꯗꯨꯝ ꯐꯖꯔꯗꯤ ꯈꯣꯏꯁꯨ ꯑꯗꯨꯝ ꯇꯧꯋꯦꯅ
ꯑꯥ
ꯑ ꯑꯗꯨꯝ ꯃꯥꯒꯤ ꯅꯨ ꯄꯤ ꯅꯨꯄꯥ ꯑꯣꯏꯒꯦ ꯇꯧꯔꯗ꯭ꯔꯁꯨ ꯍꯥꯏꯗ꯭ꯔꯁꯨ ꯑꯗꯨꯝ ꯈꯔ ꯈꯔ ꯗ꯭ꯔꯦꯁꯨ ꯄꯤꯕꯗꯣ ꯂꯩꯥꯏꯌꯦꯅ ꯑꯗꯣ
ꯅꯪ ꯁꯤꯔꯦ ꯅꯪ ꯁꯤꯗ꯭ꯔꯦꯅꯦ
ꯍꯣꯏ ꯑ ꯅꯨꯡꯁꯤꯗꯤ ꯅꯨꯡꯁꯤꯗ ꯃ ꯃꯥꯂꯦ
ꯑꯥ
ꯑꯈꯣꯏꯗꯤ ꯑꯩꯈꯣꯏꯁꯨ ꯈꯪꯗꯦꯅ ꯃꯣꯏꯒꯤ ꯏꯟꯅꯔ ꯏꯁꯇꯣꯔꯤꯗꯤ
ꯑꯥ
ꯑꯗꯨꯁꯣ ꯃꯥꯗꯤ ꯎꯝ ꯍꯧꯖꯤꯛꯇꯤ ꯃꯁꯤ ꯅꯨꯄꯤꯗꯤ ꯅꯨꯄꯥ ꯑꯃ ꯂꯥꯛꯑꯦ ꯃꯥ ꯒꯤ ꯅꯨꯄꯥ ꯑꯃ ꯂꯩꯕꯅꯦ
ꯑꯗꯨ ꯃꯥꯒꯤ ꯅꯨꯄꯥ ꯂꯩꯔꯁꯨ ꯃꯥꯕꯨ ꯈ꯭ꯔꯥꯁ ꯇꯧꯕ꯭ꯔꯥ
ꯍꯥ ꯑꯗꯨ ꯑꯗꯨꯀꯥꯟꯗꯗꯤ ꯂꯩꯇꯕ
ꯑꯥ ꯈꯪꯉꯦ ꯈꯪꯉꯦ ꯒ꯭ꯟ ꯇꯥꯔꯦ ꯒ꯭ꯟ ꯇꯥꯔꯦ ꯑꯗꯣ ꯑꯁꯤꯗ ꯑꯩꯒꯤ ꯐ꯭ꯔꯦꯟ ꯑꯅꯤ ꯐꯥꯝꯔꯒ ꯂꯩꯌꯦꯅ ꯃꯈꯣꯏꯅꯤꯗꯣ ꯃꯤ ꯂꯩꯇꯕꯒꯤ
ꯑꯥ
ꯃ ꯑꯃ ꯀꯥꯡꯕ ꯅꯨꯄꯤ ꯑꯃ ꯂꯩꯅ ꯃꯗꯣ ꯑꯁꯤꯗ ꯃꯌꯥꯡ ꯅꯨꯄꯥ ꯑꯃ ꯂꯩꯌꯦꯕ ꯃꯉꯣꯜ ꯗ ꯋꯥꯏ ꯄꯥꯏ ꯋꯥ ꯄꯥꯏ ꯍꯥꯡꯁꯤ ꯥꯔꯥꯏꯅ
ꯑ
ꯍꯣꯏ ꯄꯣꯏ ꯍꯥꯡꯁꯦ ꯑꯩꯅ ꯃꯗꯣ ꯉꯥꯏꯔꯒ ꯂꯩꯕꯅꯦ ꯅꯪ ꯍꯪꯉꯣ ꯍꯥꯏꯔꯒ ꯃꯑꯗꯨ ꯑꯩ ꯑꯩ ꯋꯥꯏ ꯄꯥꯏ
ꯑꯩꯁꯨ ꯑꯩꯁꯨ ꯉꯔꯥꯡꯗꯣ ꯋꯥꯏꯐꯥꯏ ꯑꯣꯟ ꯇꯧꯕ ꯀꯥꯟꯗ
ꯍꯣꯏ ꯍꯣꯏ ꯍꯣꯏ ꯑꯗꯨꯅꯦ ꯑꯗꯨꯒꯤ ꯃꯥꯗꯣ ꯍꯥꯡꯅꯤꯡꯕ ꯃꯥꯅꯦꯕ ꯃꯥꯒꯤ ꯑꯦꯝꯕꯤ ꯂꯩꯗꯕꯒꯤ
ꯑꯩꯒꯤ ꯁꯣ ꯂꯣꯏꯒꯅꯤ ꯍꯧꯖꯤꯛ
ꯍꯪꯉꯣ ꯅꯪ ꯅꯪ ꯆꯣꯂꯛꯑꯣ ꯑꯗꯨꯗꯤ ꯂꯔꯖꯥꯟꯗꯈꯣꯏ ꯍꯉꯣ
ꯐꯪꯉꯦꯗ ꯑꯩ ꯂꯥꯛꯑꯗꯤ ꯌꯥꯔꯔꯣ ꯑꯦ ꯂꯥꯔꯦꯗꯤ ꯌꯥꯗꯅ ꯋꯥ ꯑꯅꯤ ꯋꯥ ꯍꯩꯕꯗꯣ ꯋꯥ ꯍꯩꯕ ꯂꯩꯌꯦꯦꯅ
ꯑꯗꯨ ꯑꯣꯏꯔꯁꯨ ꯀꯣꯜ ꯂꯔꯒ ꯂꯥꯛꯄ ꯂ ꯌꯥꯔꯦꯅ
ꯑ ꯀꯣ ꯑꯣꯏꯔꯗꯤ ꯂꯥꯛꯄ ꯌꯥꯔꯦ